ꯍꯜꯂꯣ
ꯇꯔꯕ꯭ꯔꯣ
ꯇꯔꯦ ꯅꯥꯟꯊꯣꯏꯆꯦ ꯍꯣꯏꯗꯤ ꯅꯣꯏ ꯆꯦ ꯍꯣꯏꯗꯤ ꯀꯩꯗꯧꯔꯤꯒꯦ ꯀꯔꯤ ꯀꯔꯤꯗ ꯍꯥꯏꯗꯤ ꯃꯣꯏꯗꯤ ꯀꯂꯤ ꯅꯤꯛꯇ ꯑꯗꯨꯝ ꯆꯠꯂꯝꯅꯤꯅꯦ
ꯆꯠꯂꯦ ꯅꯥꯔꯦ ꯏꯕꯦꯝꯃꯥ ꯀꯩꯅꯣ ꯇꯧꯕꯗꯣ ꯃꯣꯏꯗꯣ ꯑꯗꯨꯝ ꯃꯣꯏꯒꯤ ꯊꯕꯛꯇꯨꯗꯤ ꯐꯝꯃꯒ ꯑꯗꯨꯝ ꯇꯧꯕꯅꯤꯗꯅ ꯈꯨꯠꯀ ꯑꯗꯣ ꯗꯤꯛꯁ ꯅꯃꯝꯃꯦ ꯍꯟꯗꯛ ꯒꯨꯍꯥꯇꯤ ꯆꯠꯂꯨꯏꯕꯀꯣ
ꯑꯣ ꯄꯦ ꯏꯃꯥ ꯀꯃꯥꯏꯅ ꯇꯧꯏꯅꯣ
ꯍꯥꯏꯗꯤ ꯑꯗꯨꯝ ꯍꯧꯔꯛꯑꯦꯕꯃꯥꯗꯣ ꯅꯍꯥꯟꯈꯩ ꯅꯥꯏ ꯅꯥꯏꯕ ꯍꯥꯏꯗꯤ ꯅꯥꯔꯁꯨ ꯑꯗꯨꯝ ꯈꯥꯡꯕꯤꯗꯨꯅꯦꯕ ꯑꯗꯣ ꯍꯟꯗꯛ ꯑꯩꯈꯣꯏꯆꯦ ꯑꯍꯟꯗꯣ ꯃꯥꯒꯤ ꯆꯈꯥꯎꯒꯤ ꯌꯦꯡꯕ ꯆꯠꯊꯣꯛꯄꯗ ꯌꯦꯡꯕ ꯆꯠꯄꯗ ꯃꯣꯏ ꯄꯨꯂꯞ ꯌꯦꯡ ꯨꯔꯦꯕꯀꯣ ꯑꯗꯣ ꯃꯣꯏꯗꯣ ꯃꯥꯁꯤ ꯌꯦꯡꯉꯀꯥꯟꯗ ꯀꯩꯅꯣ ꯍꯥꯏꯔꯛꯑꯕ ꯕꯤꯛꯁꯅ ꯃꯃꯦꯟ ꯑꯗꯣ ꯍꯧꯖꯤꯛ ꯍꯤꯗꯥꯛ ꯆꯥꯔꯤꯕ ꯃꯣꯏꯗꯣ ꯑꯗꯨ ꯀꯩꯅꯣ ꯇꯧꯋꯦ ꯀꯣꯛ ꯉꯥꯎꯕꯤꯗ
ꯌꯥꯝ ꯅꯣꯏꯔꯨꯕꯁꯨ ꯅꯠꯇꯦꯀꯣ
ꯅꯠꯇꯦ ꯃꯣꯏꯗ ꯈꯨꯠꯇꯣ ꯈ꯭ꯋꯥꯡ ꯑꯗꯨꯝ ꯐꯝꯖꯤꯜꯂꯒ ꯈꯨꯠꯇ ꯑꯗꯨꯝ ꯁꯤꯖꯤꯟꯅꯩ ꯑꯗꯨꯒꯤ
ꯎꯝ
ꯃꯥꯥꯏꯗꯤ ꯄꯦꯁꯦꯟ ꯈꯔ ꯆꯪꯉꯦꯕ ꯍꯟꯗꯛꯇꯣ ꯆꯪꯉ ꯍꯥꯏꯗꯤ ꯑꯗꯨꯝ ꯃꯤ ꯈꯪꯅꯔꯛꯄꯩꯀꯣ
ꯍ ꯍꯣ ꯍꯣ ꯅꯪ ꯃꯣꯏꯗ ꯊꯕꯛ ꯇꯧꯈ꯭ꯔꯣ
ꯑ ꯑꯩꯈꯣꯏꯆꯦ ꯑꯃꯗꯣ ꯆꯦꯟ ꯄꯕꯤꯗꯣ ꯃꯥ ꯇꯧꯕꯅꯦꯅ ꯃꯥ ꯃꯊꯟꯇ ꯉꯝꯗ꯭ꯔꯀꯥꯟꯗ ꯑꯃꯨꯛ ꯊꯊꯣꯏꯗꯅ ꯊꯕꯛ ꯑꯣꯏꯅꯗꯤ ꯌꯥꯗꯦꯕ ꯑꯩꯅꯅꯦ ꯍꯥꯏꯗ꯭ꯔꯥ ꯐꯦꯁꯤꯦꯜ ꯇꯝꯕ ꯆꯠꯂꯁꯤꯔꯥ ꯈꯜꯂꯝꯕꯅꯦꯗꯣ ꯑꯣꯏꯗꯧ ꯃꯥꯟꯗꯦ ꯍꯥꯏꯥꯏꯕꯗꯤ ꯑꯗꯨꯏ ꯄꯣꯠꯇꯣ ꯃꯤꯁꯦ ꯔꯤꯖꯜꯁꯦ ꯀꯌꯥ ꯐꯪꯗꯦꯕ ꯍꯥꯏꯗꯤ ꯃꯤ ꯇꯧꯔꯒ ꯑꯗꯨꯝ ꯇꯧꯗ꯭ꯔꯗꯤ ꯌꯥꯗꯦꯗꯅ ꯑꯗꯨꯗꯤ ꯑꯃꯨꯛꯇꯪ ꯇꯧꯔ ꯌꯥꯕ ꯅꯠꯇꯦꯗꯅ ꯑꯗꯨꯒꯤ
ꯑꯁ ꯃꯥꯏꯁꯦ ꯄꯨꯔꯥ ꯂꯪ ꯇ꯭ꯔꯤꯛ ꯂꯪꯉꯒ ꯁꯟꯁꯀ꯭ꯔꯤꯟ ꯈꯛꯇꯪ ꯇꯩꯕꯗ ꯐꯖꯕꯤꯗꯣ ꯑꯣꯏꯅꯤꯡꯉꯦ ꯍꯣꯏ ꯃꯦꯀꯞ ꯅꯅꯨꯡꯀꯞꯅꯒ ꯑꯩꯅ ꯄꯥꯝꯕꯤꯕꯖꯥꯠ ꯅꯠꯇꯦ
ꯎꯝ ꯑꯁ ꯑꯗꯨ ꯃꯣꯏꯒꯤ ꯄ꯭ꯔꯗꯛꯁꯦ ꯈꯔ ꯀꯣ ꯑꯐꯕ ꯁꯤꯖꯤꯟꯅꯔꯗꯤꯅꯦ ꯈꯔꯗꯤ ꯈꯔꯗꯤ ꯎꯕ ꯐꯪꯉꯦꯀꯣ
ꯈꯔꯅꯗꯤ ꯎꯕ ꯐꯪꯕ ꯍꯥꯏꯁꯦ ꯏꯁꯥ ꯏꯁꯥꯒꯤ ꯆꯥꯅꯕꯗꯣ
ꯑ ꯑꯗꯨ ꯐꯖꯅ ꯌꯦꯡꯊꯣꯛꯑꯒ ꯃꯃ ꯃꯣꯅꯤꯀꯥ ꯅ ꯑꯃꯥ ꯂꯩꯕ ꯗꯣꯛꯇꯔ ꯑꯃ ꯑꯗꯨ ꯑꯗꯨꯗꯤ ꯑꯗꯨ ꯃꯔꯤ ꯐꯥꯔꯃꯥꯁꯤꯒꯤ ꯅꯠꯇꯕꯀꯣ ꯑꯗꯨꯝ ꯍꯤꯗꯥꯛ ꯀꯩꯅꯣ ꯇꯧꯋꯦ ꯍꯥꯏꯕꯅꯦ ꯍꯥꯏꯗꯤ ꯃꯥꯅ ꯑꯗꯨꯝ ꯍꯥꯏꯕꯤ ꯌꯥꯅꯦꯕ ꯏꯃꯥꯟꯅꯕꯤ ꯑꯃ ꯌꯦꯡꯕꯗ ꯃꯥꯗ ꯀꯣꯁꯥ ꯔꯦꯁꯀꯤꯗꯨ ꯁꯤꯖꯤꯟꯅꯧ ꯉꯁꯤꯅꯦ ꯃꯥꯏ ꯃꯃꯥꯏꯗ ꯁꯤꯠ ꯅꯥꯂꯦꯗꯅ
ꯅꯥꯅꯤꯡꯉꯦ ꯃꯥꯏꯁꯦ ꯃꯥꯡꯒꯜꯂꯛꯂꯁꯨ ꯌꯥꯏ
ꯎꯝ ꯑꯗꯨꯅꯦ ꯑꯩ ꯄꯥꯝꯃꯤ ꯁꯤꯁꯨ ꯆꯛꯇꯔꯝꯕꯥ ꯄꯣꯝꯕꯤꯁꯨ
ꯐꯣꯇꯣ ꯈꯔ ꯀꯛꯇꯕ ꯌꯥꯔꯣꯏ ꯏꯁꯇꯣꯔꯦꯖꯁꯤ ꯌꯥꯔꯛꯇꯔꯦ
ꯀꯔꯤꯒꯤꯅꯣ
ꯊꯝꯐꯝ ꯂꯩꯔꯛꯇ꯭ꯔꯦ ꯐꯣꯟꯁꯦ ꯂꯤꯕꯗꯨꯅ ꯃꯔꯝ ꯑꯣꯏꯔꯒ
ꯑꯩꯒꯤꯗꯤ ꯃꯁꯥꯅ ꯑꯃꯨꯛ ꯄꯨꯡꯍꯥꯡ ꯍꯥꯡꯈ꯭ꯔꯦ
ꯀꯗꯧꯔꯕꯅꯣ ꯈꯪꯗꯦ
ꯍꯌꯦꯡꯗꯤ ꯀꯣꯏꯕ ꯆꯠꯄ ꯌꯥꯏ ꯑꯩꯈꯣꯏꯗꯤ
ꯍꯥꯏꯅꯔꯕ
ꯎꯝ ꯀꯩꯅꯣꯅꯤꯗ ꯊꯝꯕꯥꯜ ꯌꯦꯡꯕꯅꯤꯗ ꯀꯩꯅꯣ ꯅꯠꯇꯦ ꯑꯁꯣꯝꯗ ꯆꯠꯄꯤꯗꯅꯠꯇꯗꯤ ꯑꯗꯨ ꯑꯃꯨꯛ ꯐꯣꯇꯣ ꯑꯃꯨꯛ ꯊꯥꯒꯠꯂꯔ ꯃꯣꯏꯅ ꯑꯃꯨꯛ ꯄ꯭ꯂꯥꯟ ꯁꯤꯜꯂꯣꯛꯑꯣ ꯍꯥꯏꯔꯒꯅ ꯁꯤ ꯅꯠꯇꯦ ꯃꯤꯒ ꯑꯃꯨꯛ ꯆꯠꯈꯤ ꯑꯃꯨꯛ ꯍꯥꯏꯔꯛꯑꯗꯅꯤꯅ ꯁꯤ ꯐꯨꯅꯤꯡꯗꯣꯏꯅꯦ ꯑꯩꯅ
ꯀꯩꯅꯣ ꯊꯝꯕꯥꯜ ꯍꯥꯏꯁꯤ ꯅꯣꯏ ꯅꯍꯥꯟ ꯑꯃꯨꯛ ꯆꯠꯂꯨꯕꯗꯨꯔ
ꯑꯗꯣꯝ ꯁꯥꯏꯗꯠꯇꯗꯤ ꯑꯣꯏꯔꯅꯤ
ꯎꯝ ꯅꯝꯕꯣꯜ ꯔꯣꯝꯗꯁꯨ ꯑꯃ ꯃꯤ ꯌꯥꯝꯟ ꯊꯥꯒꯠꯅꯕ ꯅꯝꯕꯣꯜꯔꯣꯝꯗꯅꯦ
ꯎꯝ ꯑꯩ ꯑꯃ ꯑꯗꯨꯃꯥꯏꯅ ꯇ꯭ꯔꯦꯟꯗꯤꯡ ꯏꯁꯄꯣꯠꯇꯗꯤ ꯄꯥꯝꯗꯦꯕ ꯐꯁꯨ ꯐꯖꯗꯦ ꯑꯥ ꯐꯖꯗꯦ ꯍꯥꯏꯕꯗꯤ ꯑꯩ ꯑꯩꯅ ꯄꯥꯝꯗꯕꯗꯣ ꯈꯪꯕ꯭ꯔꯥ ꯑꯩꯈꯣꯏꯒꯤꯅ ꯅꯍꯥꯟꯃꯨꯛ ꯆꯠꯂꯨꯕ ꯃꯐꯝꯗꯣ ꯐꯗꯤ ꯐꯖꯗ꯭ꯔꯥ ꯈꯥꯕ
ꯑꯗꯦ
ꯑꯥ ꯃꯤꯅꯁꯨ ꯌꯥꯝ ꯄꯥꯛ ꯈꯪꯅꯗꯦꯗꯅ
ꯍꯣꯏ ꯑꯗꯨꯅꯁꯨ ꯃꯤꯁꯨ ꯂꯥꯛꯇ꯭ꯔꯤꯕꯩꯅꯦꯕ ꯃꯣꯏꯗꯣ ꯍꯥꯏꯗꯤ
ꯃꯤ ꯂꯥꯛꯇꯕ ꯃꯐꯝꯅ ꯍꯦꯟꯅ ꯄꯥꯝꯃꯦ ꯃꯤ ꯅꯦꯆꯔꯗ ꯆꯠꯂꯒ ꯃꯤ ꯌꯥꯝ ꯀ꯭ꯔꯤ ꯀ꯭ꯔꯤ ꯏꯟꯅꯧꯗ ꯌꯥꯝ ꯍꯩꯅꯗꯦ
ꯀꯩꯅꯣꯁꯨ ꯇꯧꯕ ꯃꯤ ꯃꯌꯥꯝ ꯂꯥꯛꯁꯜꯂꯗꯤ ꯄꯣꯠꯇꯨ ꯃꯥꯡꯉꯛꯄꯁꯨ ꯌꯥꯎꯋꯤꯗꯅꯀꯣ ꯅꯦꯠꯁꯤꯟꯕ ꯀꯩꯀꯥ ꯑꯗꯨꯝ ꯃꯔꯛꯇ ꯆꯠꯁꯨꯜꯂꯛꯑꯗꯤ
ꯎꯝ
ꯆꯔꯖꯅꯒꯣꯝ
ꯎꯝ
ꯒꯥꯔꯤ ꯑꯃꯃꯝ ꯂꯩꯅꯅꯦ ꯅꯨꯡꯉꯥꯏꯔꯦ
ꯒꯥꯔꯤ ꯍꯟꯕꯗ ꯆꯠꯇꯣꯏꯅꯦ ꯑꯩꯅꯗꯤ ꯍꯌꯦꯡ ꯃꯦꯗꯤ ꯑꯉꯧꯕꯗꯣ ꯁꯦꯝꯃꯒ ꯁꯦꯠꯀꯦꯅ ꯅ ꯈꯟꯕ ꯍꯌꯦꯡ ꯅꯨꯡꯗꯥꯡꯋꯥꯏꯔꯝ ꯂꯧꯔꯣꯏꯌꯦ ꯅꯨꯄꯤꯗꯨꯅ ꯖꯤꯟꯁꯇꯣ ꯁꯦꯠꯇꯣꯛꯅꯤꯡꯗꯦꯕ ꯃꯊꯪꯒꯤ ꯈꯥꯛꯅꯤꯡꯕꯗꯣ
ꯐꯣꯇꯣ ꯐꯖꯅ ꯀꯥꯞꯄꯛꯀꯗꯧꯕ ꯅꯨꯃꯤꯠ ꯑꯗ ꯁꯦꯠꯂꯣ
ꯎꯝ ꯍ ꯑꯗꯨꯝ ꯍꯌꯦꯡꯁꯨ ꯀꯥꯞꯇꯤ ꯀꯥꯞꯀꯅꯤꯕ
ꯅꯣꯏꯁꯨ ꯁꯦꯂꯦꯖꯥꯒ ꯅꯤꯇꯥꯒ ꯌꯥꯎꯕꯅꯤꯅ ꯑꯗꯨꯝ ꯐꯣꯇꯣ ꯐꯖꯅꯤꯗ
ꯃꯣꯏ ꯐꯣꯟ ꯐꯖꯕꯅꯤꯅ ꯅꯪꯒꯤꯗꯨꯁꯨ ꯐꯕꯨꯗꯤ ꯐꯖꯩ ꯁꯦꯡꯉꯛꯄꯗ ꯃꯣꯏꯅ ꯍ
ꯎꯝ ꯎꯝ
ꯑꯉꯥꯡꯒꯤ ꯐꯣꯇꯣ ꯃꯌꯥꯝꯁꯤ ꯂꯦꯞꯇꯣꯞꯇ ꯍꯥꯞꯆꯤꯟꯈꯤꯗ꯭ꯔꯕꯗꯤ ꯌꯥꯔꯣꯏ ꯑꯩ ꯐꯣꯟꯁꯩꯦ ꯁꯤ ꯆꯥꯛ ꯆꯥꯔꯒ ꯆꯠꯇꯦꯔꯣ
ꯆꯥꯛ ꯆꯥꯔꯒ ꯑꯗꯨꯝ ꯅꯨꯡꯊꯤꯟ ꯋꯥꯏꯔꯝꯒꯨꯝꯕ ꯆꯠꯇꯧ ꯃꯥꯜꯂꯦ
ꯑꯩꯁꯦ ꯅꯪꯒꯤ ꯀꯩꯅꯣ ꯃꯥꯔꯁ ꯑꯦꯟ ꯍꯥꯚꯔꯒꯤ ꯐꯨꯔꯤꯠꯇꯤ ꯁꯥ ꯑꯩꯅ ꯌꯥꯝ ꯑꯄꯥꯝꯕꯝꯕꯗꯣ ꯅꯪꯒꯤ ꯀꯛꯈꯤꯕꯗꯣ ꯑꯗꯨꯡꯉ ꯀꯦ ꯇꯧꯕꯅꯤ ꯉꯔꯥꯡꯁ ꯁꯤꯗ ꯏꯁꯀ꯭ꯔꯤꯝꯊ ꯊꯣꯛ ꯌꯥꯛꯔꯀꯅꯤ ꯁꯤꯅꯤ ꯃꯁꯛꯇꯨ ꯌꯦꯡꯅꯤꯡꯕ ꯑꯩꯅ
ꯎꯝ ꯅꯪ ꯂꯩꯅꯤꯡꯉꯤꯕꯣ ꯂꯩꯒꯦꯔꯣ
ꯂꯩꯅꯤꯡꯉ
ꯂꯩꯈꯤꯒꯦ ꯍꯥꯏꯔ
ꯍꯧꯖꯤꯛꯇꯤ ꯑꯥꯔꯇꯣꯛꯇ ꯍꯒꯨꯝ ꯇꯧꯋꯤꯗ
ꯆꯠꯂꯝꯒꯅꯤ ꯑꯩꯅ ꯌꯥꯝ ꯄꯥꯝꯕ ꯍꯩꯇ꯭ꯔꯒꯤ ꯑꯃꯁꯨ ꯂꯩ ꯀ꯭ꯔꯣꯞ ꯇꯣꯞ ꯅꯣꯏ ꯃꯟꯕꯁꯤꯗ ꯇ ꯇꯧꯕꯅꯦ ꯑꯩꯅꯅꯦ ꯀꯪꯉꯒ ꯄꯥꯔꯝꯃꯗꯤꯅꯦ ꯀ꯭ꯔꯣꯞꯇꯣ ꯉꯇꯅꯦ ꯂꯤꯠꯇꯣꯏꯁꯦ ꯐꯖꯩ ꯍꯥꯏꯕ
ꯐꯖꯩ ꯃꯣꯏꯒꯤꯗꯤ ꯐꯤꯁꯨꯀꯣ
ꯕꯦꯁꯕꯣꯜꯗꯖ ꯀ꯭ꯔꯣꯞ ꯂꯩꯗꯅ ꯕꯦꯁꯕꯣꯜ ꯇꯤ ꯁꯥꯔꯠꯇꯁꯨ ꯐꯖ ꯐꯖꯕ ꯗꯨ ꯀꯨꯃꯗ ꯌꯥꯝ ꯄꯥꯝꯃꯦ
ꯂꯩꯕ ꯌꯥꯏ ꯀꯩꯅꯣ ꯑꯗꯨꯗꯣ ꯍꯣꯏ ꯅꯪ ꯑꯗꯣ ꯅꯪ ꯍꯟꯗꯛ ꯐꯅꯌꯥꯝ ꯍꯟꯊꯔꯝꯃꯤ ꯍ
ꯎꯝ ꯑꯗꯣ ꯑꯃꯨꯛ ꯍꯌꯦꯡ ꯉ ꯑꯁꯤꯗ ꯑꯃꯨꯛ ꯍꯧꯔꯒꯦ ꯈꯔ ꯒ꯭ꯌꯥꯟ ꯇꯥꯗ꯭ꯔꯦ
ꯑꯣ
ꯀꯥ ꯉꯁꯤ ꯃꯣꯠꯂꯝꯕ ꯃꯌꯥꯝꯁꯦ ꯀꯩꯅꯣꯅꯦ ꯀꯥꯁꯤꯅ ꯐꯃꯨꯡ ꯐꯃꯨꯡ ꯑꯁꯦ ꯂꯣꯏ ꯁꯦꯡꯗꯣꯛꯏ
ꯋꯥꯣꯏ ꯁꯪꯉ ꯂꯩꯔꯅ
ꯁꯉ
ꯂꯩꯔꯤꯁꯨꯅꯤꯗꯤ ꯑꯃꯨꯛ ꯏꯤꯔꯣꯔꯣ ꯀꯔꯤꯔꯣ ꯁꯨꯗꯕ ꯃꯌꯥꯝꯁꯤ ꯍꯧꯖꯤꯛꯇꯤ ꯐꯤꯔꯣꯟꯜꯗꯨꯁꯨ ꯑꯗꯨꯝ ꯁꯥꯕꯅꯤꯅ ꯀꯩꯁꯨ ꯍꯟꯖꯤꯜꯂꯒ ꯂꯤꯠꯄꯗꯨꯣ ꯌꯥꯔꯗꯅ
ꯎꯝ
ꯃꯌꯥꯝꯗꯨꯅ ꯏꯁꯤꯡꯗꯣ ꯃꯣꯏꯅꯍꯟꯅꯤ ꯑꯣ ꯐꯥꯗꯔꯛꯑꯦꯕ ꯀ ꯃꯈꯥꯗ
ꯊꯥꯗꯣꯛꯑꯦ
ꯍꯥꯏꯗꯤ ꯁꯨꯝ ꯊꯥꯗꯔꯛꯏꯕ ꯇꯨꯔꯦꯟꯗ ꯑꯗꯨ ꯏꯁꯤꯡꯗꯣ ꯁꯤꯖꯤꯟꯅꯕ ꯌꯥꯗ꯭ꯔꯦ ꯆꯕ ꯍꯋꯥ
ꯂꯋꯥꯏ ꯃꯆꯥꯁꯤꯡꯗꯣ
ꯍ ꯑꯗꯨꯅꯦ ꯑꯗꯨꯗꯩꯗꯤ ꯑꯩꯈꯣꯏ ꯃꯄꯥ ꯑꯗꯣ ꯑꯗꯨꯗ ꯄꯜꯂꯦꯅ ꯑꯗꯨꯒꯤ ꯆꯤꯡꯕ ꯌꯥꯗꯕ ꯁꯤꯡꯗꯣ ꯍꯧꯖꯤꯛꯅ ꯑꯃꯨꯛ ꯏꯁꯤꯡꯗꯣ ꯅꯩꯌꯦꯕ
ꯎꯝ ꯥꯛꯥꯛꯊꯔꯝꯝꯕ
ꯍꯦꯟꯐꯝ ꯃꯜꯗꯤ ꯗꯔꯀꯥꯔ ꯑꯣꯏꯀꯣ
ꯑꯗꯥꯏꯗꯔ ꯀꯩꯅꯣꯝ ꯂꯩꯍꯧꯗꯥꯏꯕ ꯍꯦꯟꯄꯝꯗ ꯀꯩꯅꯣꯝꯃ ꯅꯣꯏ ꯃꯅꯤꯡꯗꯨꯗꯔ
ꯌꯥꯗꯕ ꯅꯪ ꯅꯪ ꯂꯤ ꯆꯅꯤꯔꯨꯀꯣ
ꯉꯥ ꯆꯤꯡꯈꯠꯂꯀꯥꯟꯗ ꯐꯠꯇ꯭ꯔꯣ
ꯐꯠꯇꯌꯦ ꯆꯃ ꯃꯅꯨꯡ ꯑꯗꯨ ꯌꯧꯗꯕꯩ ꯃꯣꯏꯒꯤ ꯁꯔꯀꯥꯔꯒꯤꯗꯨꯅꯦꯕ
ꯎꯝ
ꯌꯥꯝ ꯐꯤꯕꯝ ꯁꯣꯛꯄ ꯑꯃ ꯌꯥꯎꯔꯝꯃꯦ ꯑꯩ ꯄꯣꯠꯇꯣ
ꯎꯝ ꯎꯝ ꯆ ꯁꯥꯕꯁꯤꯅ ꯃꯥꯥꯟꯦꯅꯦ ꯑꯩꯅ ꯌꯥꯝꯁꯨ ꯈꯨꯡꯒꯁꯦ ꯂꯩꯁꯦ
ꯎꯝ ꯑꯣꯏꯔꯝꯗꯤ ꯊꯔ ꯌꯦꯅꯥꯏ ꯂꯩꯗꯦ
ꯁꯔꯤꯅ ꯁꯔꯅꯝꯕ ꯆꯥ ꯌꯨꯝ ꯍꯅꯤꯡꯕꯗꯨꯁꯨ ꯑꯩ ꯋꯥꯔꯕꯅꯦ ꯑꯗꯨꯑꯣꯏꯁꯨ ꯑꯩ ꯋꯥꯕꯗꯨꯒ ꯄꯨꯔꯥ ꯈꯥꯡꯉꯕꯅꯦ ꯉꯔꯥꯡ ꯑꯗꯨꯒ ꯕꯁꯇꯨꯗꯅꯦ ꯈꯪꯕ꯭ꯔꯥ ꯁꯨꯒꯨꯝꯒꯤ ꯕꯁ ꯇꯣꯡꯉꯦꯕꯀꯣ
ꯎꯝ
ꯄꯄꯤꯤꯗꯣ ꯈꯔꯛꯄꯥ ꯇꯥꯔꯁꯨ ꯑꯣꯏꯔꯁꯨ ꯄꯤꯛ꯭ꯔꯎ ꯄꯤꯛꯄꯤ ꯊꯩꯅꯅꯕꯗꯣꯝꯒ ꯂꯩꯇꯕꯤꯗꯣ ꯅꯅꯤ ꯊꯩꯅꯕ ꯌꯥꯗꯕꯗꯨꯣ ꯃꯔꯛꯀꯤꯗꯣ ꯑꯗꯣ ꯑꯩꯁ ꯂꯦꯞꯄꯦꯕ ꯂꯦꯞꯄꯁꯨ ꯏꯅꯤꯡꯇꯝꯗ ꯂꯦꯞꯄ ꯐꯪꯗ꯭ꯔꯤꯗꯨꯅꯤ ꯉꯔꯥꯡꯒꯤ ꯑꯗꯨꯗ ꯗꯤ ꯂꯤꯂꯣꯡ ꯈꯔ ꯍꯦꯛ ꯋꯥꯏꯊꯧ ꯌꯧꯔꯝꯗꯥꯏꯗꯕꯨꯗꯤ ꯐꯝꯃꯦꯕ ꯑꯗꯨꯏꯁꯨ ꯌꯥꯝ ꯋꯥꯏꯑꯦ ꯕꯁꯇꯨ ꯄꯤꯛꯎ ꯄꯤꯛꯄꯒꯤ ꯑꯗꯩ ꯃꯤꯅꯤꯠ ꯈꯨꯗꯤꯡꯒꯤ ꯈꯥꯕ ꯂꯝꯗꯤꯦ ꯂꯝ ꯑꯃꯗ ꯃꯤ ꯀꯌꯥꯅꯣꯝ ꯌꯥꯎꯔꯝꯒꯅꯤ ꯕꯁꯇꯨꯗ ꯍꯥꯏꯗꯤ ꯑꯗꯨꯝ ꯊꯧꯕꯥꯜ ꯈꯔ ꯍꯂꯗꯤ ꯃꯤ ꯀꯁꯨ ꯌꯥꯎꯗꯦꯗꯅ ꯇꯣꯡꯕꯁꯦ ꯍꯥꯏꯗꯤ ꯃꯣꯏ ꯑꯗꯨꯝ
ꯎꯝ
ꯑꯗꯨꯒ ꯉꯔꯥꯡꯗꯤ ꯌꯥꯝ ꯇꯣꯡꯕꯩꯀꯣ ꯀꯣꯛꯁꯨ ꯉꯥꯎꯋꯦ ꯉꯥꯎꯔꯦ ꯇꯧꯕ ꯑꯩꯇꯩ ꯉꯔꯥꯡ ꯁꯤꯡꯖꯨ ꯍꯜꯂꯛꯑꯒ ꯑꯃꯨꯛ ꯆꯥꯏꯌꯦ
ꯆꯥꯅꯤ ꯍꯝ
ꯑꯩꯈꯣꯏꯕꯥꯅ ꯌꯧꯔꯛꯄꯒ ꯑꯉꯥꯡꯒꯤ ꯀꯔꯤꯝꯇ ꯇꯧꯔ ꯑꯩ ꯋꯥ ꯂꯩꯗ
ꯀꯔꯤ ꯂꯩꯔꯛꯇꯣꯏꯕ
ꯂꯩꯗ ꯀꯩꯅꯣ ꯇꯧꯗꯦ ꯍꯥꯏꯕ ꯉꯔꯥꯡꯗꯤ ꯑꯗꯨꯝ ꯃꯔꯛꯇꯁꯨ ꯂꯦꯞꯇ꯭ꯔꯦꯗꯅ ꯑꯩꯗꯣ ꯑꯩ ꯑꯆꯥꯄꯣꯠꯇꯣ ꯍꯥꯏꯗꯤ ꯕꯖꯥꯔ ꯌꯧꯕꯒ ꯑꯗꯨꯝ ꯏꯦꯛꯁꯨ ꯑꯃꯨꯛ ꯇꯣꯡꯉꯒ ꯑꯃꯨꯛ ꯀꯠꯄꯅꯤꯅ ꯃꯔꯛꯀꯤꯗꯨꯗ ꯂꯩꯔꯉꯩꯗ ꯄꯩꯁꯥꯁꯨ ꯍꯥꯏ ꯑꯒ ꯑꯩꯄꯔ ꯑꯗꯨꯗ ꯗ ꯇꯅ ꯄꯥꯈꯠ ꯂꯕꯅꯦ ꯍꯥꯟꯅ ꯌꯥ ꯐꯥꯗ꯭ꯔꯤꯉꯩꯒꯤ ꯀꯩꯅꯣꯁꯤ ꯎꯝ ꯁꯤ ꯊꯝꯖꯅꯤꯡꯒꯦ
ꯐꯠꯇꯣꯔꯥ ꯀꯨꯔꯇꯤ ꯁꯦꯠ ꯑꯃ ꯂꯩꯅꯤꯡꯉꯦ
ꯑꯃ ꯀꯩꯅꯣ ꯃꯣꯏ ꯂꯥꯡꯈꯠꯄꯤ ꯐꯖꯕꯤꯗꯣ ꯍꯪꯕ꯭ꯔꯥ
ꯁꯤꯜ ꯕ꯭ꯂꯦꯟ ꯁꯤꯜ ꯀꯗ
ꯑꯗꯨꯁꯨ ꯌꯥꯝ ꯐꯖꯩꯑꯕ ꯅꯪ ꯑꯗꯨꯒꯨꯝꯕꯗꯣ ꯂꯩꯕ ꯌꯥꯔꯅꯤ ꯍꯥꯏꯗꯤ
ꯂꯩꯗꯣꯏꯅꯦ ꯑꯃ
ꯂꯤꯁꯤꯡ ꯑꯃꯒ ꯈꯔꯗꯤ ꯑꯣꯏꯔꯝꯃꯅꯤ
ꯎꯝ ꯑꯃꯒ ꯆꯅꯤ ꯆꯍꯨꯝ
ꯑꯗꯨꯒꯨꯝꯕꯗꯨꯗꯤ ꯍꯥꯏꯗꯤ ꯀꯥꯟꯅꯩꯗꯅꯀꯣ ꯍꯗꯗ ꯑꯦꯅꯣꯏ ꯀꯩꯅꯩꯅꯣꯕꯨ ꯃꯁꯂꯥ ꯑꯗꯨ ꯑꯗꯨꯗꯤ
ꯑꯩ ꯄꯩꯁꯥ ꯐꯪꯉꯗꯤ ꯅꯍꯥꯟꯒꯤ ꯕꯦꯒꯛꯇꯣ ꯂꯩꯔꯒꯦ ꯇꯧꯕ
ꯑꯗꯨꯗꯣ ꯑꯩꯅ ꯑꯣꯟꯂꯥꯏꯟꯗ ꯐꯪꯉꯦ ꯊꯔꯦ ꯍꯣꯔꯦ ꯃꯣꯏ ꯄꯦꯖꯇꯣ
ꯕꯖꯥꯔꯒꯤꯗ ꯎꯝ ꯐꯦꯟꯒ ꯍꯣꯃꯤꯀꯥ
ꯇꯔ
ꯇꯥꯏꯌꯦ
ꯃꯂꯑ
ꯎꯝ
ꯑꯩꯁꯨ ꯍꯥꯏ ꯆꯦꯅꯦ ꯄꯨꯔꯤꯠꯇꯣ
ꯎꯝ
ꯀꯩꯅꯣ ꯇꯧꯕ ꯈꯔ ꯑꯩꯉꯣꯟꯗ ꯅꯣꯏꯊꯣꯛꯄꯗꯣ ꯑꯗꯨꯗꯒꯤ ꯑꯩꯁ ꯂꯤꯠ ꯭ꯔꯅꯤ ꯎꯝ